ꯇꯥꯔꯕꯣ ꯑꯣ ꯀꯩꯅꯣ ꯌꯥꯝ ꯁꯧꯋꯦ ꯌꯥꯝ ꯁꯧꯋꯦ
ꯈꯪꯗꯦ ꯅꯪ ꯑꯃꯨꯛ ꯇꯞꯅ ꯇꯥꯏ ꯇꯥꯔꯕ ꯐꯖꯅ
ꯑꯣ ꯇꯥꯔꯦ ꯇꯥꯔꯦ ꯇꯥꯏ
ꯎꯝ ꯆꯥꯛ ꯆꯥ ꯍꯕ
ꯆꯥꯛꯖꯗ꯭ꯔꯤ
ꯆꯥꯛꯆꯥ ꯊꯣꯡꯉꯤꯕ
ꯎꯝ ꯆꯥꯛ ꯆꯥ ꯆꯥꯛ ꯂꯣꯏꯔꯦ ꯊꯣꯡꯕꯗꯤ ꯏꯟꯖꯥꯡꯗꯣ ꯉꯁꯥꯏ ꯏꯅꯥꯎ ꯂꯣꯏꯕꯤ ꯅꯪꯗ ꯂꯣꯏ ꯇꯧꯈꯤꯕꯅꯦꯕ ꯍꯣꯔꯦꯟ ꯉꯍꯥꯛ ꯂꯩꯔ ꯆꯥꯅꯤ ꯅꯣꯏꯗꯤ ꯆꯥꯔꯕ ꯑꯩꯈꯣꯏ ꯄꯣꯡ ꯍꯋꯥꯏ ꯄꯣꯡ ꯍꯏ ꯊꯣꯡꯉꯦ
ꯎꯝ ꯑꯩꯈꯣꯏ ꯆꯥꯛꯇꯤ ꯊꯣꯡꯉꯦ ꯆꯥꯛ ꯂꯣꯏꯔꯦ ꯑꯉꯥꯡ ꯆꯥ ꯆꯠꯈ꯭ꯔꯦ ꯑꯩꯗꯤ ꯆꯥꯗ꯭ꯔꯤ ꯌꯧꯔꯦꯟ ꯄꯨꯡ ꯇꯔꯥꯃꯈꯥꯏ ꯁꯏꯗ ꯆꯥꯅꯤ ꯆꯥꯛꯇꯤ
ꯑꯣ ꯃꯣꯏ ꯀꯔꯤ ꯀꯩꯁ ꯊꯣꯏꯅꯣ ꯉꯁꯤ ꯑꯉꯥꯡꯒꯤ
ꯑꯉꯥꯡꯒꯤ ꯁꯕꯖꯦꯛꯇꯣ ꯉꯁꯤ ꯉꯁꯤ ꯍꯤꯟꯗꯤ ꯊꯣꯛꯑꯦ ꯉꯔꯥꯡ ꯉꯔꯥꯡꯅ ꯉꯔꯥꯡꯅ ꯏꯪ ꯉꯔꯥꯡꯅ ꯀꯔꯤ ꯉꯔꯥꯡꯅ ꯃꯩꯇꯩ ꯃꯌꯦꯛ ꯉꯁꯤꯅ ꯍꯤꯟꯗꯤ ꯑꯗꯨ ꯍꯥꯏꯔꯒ ꯄꯥꯏ ꯊꯨꯏꯁ ꯑꯉꯥꯡ ꯇꯨꯏꯁꯟ ꯆꯠꯈ꯭ꯔꯦ ꯆꯠꯈ꯭ꯔꯒꯅꯦ ꯅꯪꯕꯨ ꯑꯩꯗꯤ ꯍꯡꯍꯩꯗꯤ ꯄꯨꯡ ꯃꯉꯥ ꯃꯈꯥꯏ ꯊꯥꯔꯛꯄꯅꯦ ꯀꯣ ꯉꯔꯥꯡꯗꯤ ꯇꯔꯦꯕꯨ ꯊꯥꯛꯇꯕꯅꯤ ꯀꯩꯅꯣꯅꯦ ꯇꯥꯥꯛꯄꯅꯦ ꯑꯗꯨꯝ ꯅꯩꯔꯦꯀꯣ ꯑꯣꯖꯥꯁꯤꯗ ꯑꯩꯅ ꯄꯥꯏꯊꯍꯜꯂꯛꯑꯦ ꯍꯂꯛꯄꯗ ꯑꯩꯅ ꯂꯧ ꯆꯠꯂ ꯍꯜꯂꯛ ꯑꯗꯣ ꯏꯕꯨꯉꯣ ꯅꯪꯕꯣ ꯑꯣꯖꯅ ꯁꯥꯟꯅꯍꯟ ꯁꯥꯟꯗꯕ꯭ꯔꯥ ꯁꯥꯟꯅꯍꯟꯗꯦ ꯑꯗꯨꯝ ꯂꯥꯏꯔꯤꯛ ꯇꯥꯛꯑ ꯂꯩꯔꯦꯌꯦ ꯍꯜꯂꯛꯑꯦ ꯂ ꯆꯥꯛ ꯊꯨꯏ ꯑꯦ ꯑꯩ ꯋꯥ ꯍꯥꯏ ꯐꯨꯡ
ꯑꯗꯨ ꯃꯉꯥꯏ ꯀꯩꯅꯣꯅꯦ ꯃꯣꯏ ꯑꯣꯖꯥꯗ ꯑꯗꯨꯝ ꯐꯕ꯭ꯔꯥ ꯍꯥꯏꯗꯤ ꯇꯥꯛ ꯑꯣꯈꯣꯇ
ꯇꯥꯛꯄ ꯐꯩꯌꯦ ꯃꯣꯏ ꯑꯍꯨꯝ ꯇꯥꯛꯑꯦ ꯃꯣꯏ ꯑꯍꯨꯝ ꯈꯛꯇꯥꯛꯑꯦꯕ ꯑꯗ ꯃꯣꯏ ꯑꯦꯛꯖꯥꯝ ꯑꯣꯏꯕꯒꯤ ꯇꯥꯛꯄꯅꯤꯗ ꯃꯣꯏ ꯀꯩꯅꯣ ꯀꯨꯏꯅ ꯇꯥꯛꯏꯁꯤꯗꯤ ꯍꯥꯟꯅ ꯄꯨꯡ ꯃꯔꯤꯗꯩ ꯍꯧꯔꯒ ꯃꯉꯥ ꯃꯈꯥꯏꯗ ꯂꯣꯏꯕꯅꯦꯕ ꯑꯗꯨꯗꯨꯒ ꯑꯦꯛꯖꯥꯝ ꯃꯅꯨꯡ ꯑꯣꯏꯕꯒꯤ ꯑꯩꯈꯣꯏꯒꯤ ꯈꯤꯇꯪ ꯍꯦꯟꯅ ꯇꯥꯛꯄꯗꯣ ꯑꯉꯥꯡꯅꯤꯅ ꯁꯨꯝ ꯈꯪꯗꯕ ꯈꯣꯠꯇꯕ ꯌꯨꯝꯗꯗꯤ ꯄꯥꯎ ꯌꯥꯒꯟꯗꯦꯗꯅ ꯗꯨꯗꯨꯒꯤ ꯍꯦꯟꯅ ꯇꯥꯂꯛꯄ ꯑꯗꯨꯗꯨꯒꯤꯟꯗ ꯑꯉꯥꯡꯒꯩ ꯄꯩ ꯇꯧꯗ꯭ꯔꯤꯕꯣ
ꯍꯥꯏꯔꯅꯤ
ꯎꯝ ꯀꯌꯥꯝ ꯋꯥꯠꯂꯤꯒꯦ ꯈꯔ ꯂꯩꯕ ꯍꯥꯏꯁꯦ ꯊꯛꯈꯥꯏ ꯑꯃꯨꯛꯀꯩꯃꯨꯛ ꯂꯩꯔ ꯇꯧꯗꯣꯏꯔꯣ ꯃꯇꯝ ꯂꯦꯞꯇ꯭ꯔꯤꯕꯣ
ꯃꯇꯝ ꯃꯇꯝ ꯃꯣꯏ ꯍꯥꯟꯅ ꯑꯗꯨꯝ ꯃꯣꯏꯗꯤ ꯄ꯭ꯔꯣꯒ꯭ꯔꯦꯁ ꯁꯄꯣꯠꯇ ꯃꯇꯝ ꯍꯥꯟꯅ ꯂꯦꯞꯊꯣꯛꯑꯦꯕ ꯆꯍꯤ ꯌꯔꯛꯄꯗ ꯂꯣꯏꯅ ꯂꯦꯞꯊꯣꯛꯑꯄꯤꯗꯣꯏꯅꯦꯕ ꯑꯗꯣ ꯊꯥ ꯑꯃꯨꯛ ꯀꯩꯛ ꯃꯥꯜꯂꯝꯒꯦ ꯑꯗꯨ ꯃꯥꯜꯂ ꯍꯧꯖꯤꯛ ꯏꯏ ꯍꯩꯅꯗ꯭ꯔꯤꯕ꯭ꯔ ꯑꯉꯥꯡꯒꯤ ꯑꯦꯛꯖꯥꯝꯒꯤ ꯈꯜꯂꯗꯤ ꯍꯥꯏꯅꯕ ꯍꯧꯔꯅꯤ ꯀꯣꯏꯁꯤ ꯆꯦꯡꯖꯤꯦꯟꯅꯔꯛꯑꯅꯤ
ꯎꯝ ꯑꯗꯨ ꯍꯥꯏꯔꯒ ꯑ ꯒ꯭ꯌꯥꯁꯀꯤꯗꯣ ꯀꯥꯟꯗꯎꯦ ꯗꯤ ꯑꯦ ꯁꯤ ꯅꯝꯕꯝꯕꯔꯗꯣ
ꯑꯥ
ꯂꯥꯛꯄꯁꯨ ꯌꯥꯅꯦꯅ ꯍꯥꯏꯌꯦ ꯑꯩꯈꯣꯏ ꯁꯤꯗ ꯑꯩ ꯉꯁꯦ ꯃꯤꯒꯤ ꯂꯧꯋꯦꯕ ꯃꯤꯉꯣꯟꯗꯒꯤ ꯑꯃ ꯂꯧꯍꯧꯔꯦꯕ ꯊꯧꯕꯥꯜꯒꯤ ꯂꯥꯛꯄ ꯗꯒꯤ ꯑꯗꯨꯗꯣ ꯗꯤ ꯑꯦ ꯁꯤ ꯅꯝꯕꯔꯗꯣ ꯌꯥꯎꯗ꯭ꯔꯁꯨ ꯑꯗꯨꯝ ꯌꯥꯔꯅꯤ ꯃꯣꯏꯅ ꯂꯥꯛꯑꯒꯗꯤ ꯁꯤ ꯅꯝꯕꯔꯗꯣ ꯂꯣꯏ ꯀꯣꯟ ꯑꯗꯨꯝ ꯄꯥꯏꯔ ꯂꯩꯔꯣ ꯑꯗꯨꯒꯗꯤ ꯁꯤ ꯅꯝꯕꯔꯗꯣ ꯍꯌꯦꯡꯣꯏ ꯂꯥꯛꯑꯒ ꯏꯍꯜꯂꯣ ꯑꯗꯨꯒ ꯑꯗꯨꯝ ꯌꯥꯔꯅꯤ ꯒ꯭ꯌꯥꯁ ꯂꯧꯕꯗꯣ ꯊꯧ ꯊꯧꯕꯥꯜ ꯑꯊꯣꯞꯄꯝꯒꯤ ꯁꯤ ꯌꯧꯔꯛꯑꯦ ꯉꯁꯤ ꯌꯧꯔꯛꯑꯕꯅꯦ ꯑꯩꯈꯣꯏ ꯍꯌꯦꯡꯁꯤꯀꯗꯤ ꯌꯧꯔꯛꯑꯅꯤꯅꯦ ꯑꯗꯨꯗ
ꯑꯩꯈꯣꯏ ꯉꯁꯤ ꯌꯧꯔꯛꯀꯅꯤ ꯍꯥꯏꯌꯦ ꯃꯣꯏ ꯉꯔꯥꯡꯁꯦ ꯂꯥꯛꯑꯝꯃꯦꯕ ꯂꯥꯎꯕ ꯅꯪ ꯍꯌꯦꯡ ꯂꯥꯛꯀꯅꯤꯗꯨꯅ ꯑꯇꯣ ꯐꯣꯟꯗꯨꯗ ꯇꯧꯕ ꯈꯣꯠꯂꯣꯅ ꯑꯗ ꯉꯔꯥꯡ ꯑꯩꯗꯣ ꯅꯨꯃꯤꯗꯥꯡ ꯑꯩꯈꯣꯏ ꯄꯂꯟꯗꯤ ꯁꯧ ꯂꯥꯡꯃꯟꯗꯅ ꯏ ꯀꯦ ꯋꯥꯁꯤꯗꯣ ꯈꯨꯗꯛꯇ ꯇꯧꯔꯦꯕꯀꯣ ꯉꯔꯥꯡꯗꯤ ꯌꯥꯔꯦꯑꯦ ꯀꯃꯥꯏꯅ ꯉꯔꯥꯡ ꯑꯩꯈꯣꯏꯅ ꯑꯗꯥ ꯑꯣꯊꯦꯟꯇꯤꯐꯤꯀꯦꯁꯟ ꯇꯧꯕꯅꯇꯝꯗ ꯑꯩꯈꯣꯏꯅ ꯐꯦꯁ ꯑꯥꯏ ꯗꯤ ꯂꯧꯕꯗꯣ ꯑꯗꯨ ꯇꯧꯕ ꯀꯥꯟꯗ ꯌꯥꯔꯦꯕ ꯑꯥ ꯅꯠꯇꯦ ꯅꯍꯥꯟꯈꯩ ꯅꯍꯥꯟꯈꯩ ꯀꯔꯤꯗ ꯌꯥꯈꯤꯗꯕ ꯅꯣꯏꯣ ꯈꯪꯗꯦ ꯍꯥꯏ ꯁꯨꯨꯡ ꯌꯥꯗꯦꯕ ꯑꯗꯣ ꯉꯔꯥꯡꯗꯤ ꯑꯩꯅ ꯌꯦꯡ ꯀꯥꯟꯗ ꯌꯥꯏꯦ ꯑꯗꯨꯁꯨ ꯑꯩ ꯑꯍꯥꯟꯕꯗ ꯏꯃꯥ ꯏꯃꯥ ꯃꯤꯡꯗ ꯂꯧꯅ ꯏꯃꯥꯏ ꯃ ꯃꯤꯠ ꯈꯞ ꯐꯟꯒꯦ ꯈꯐꯝꯝꯕꯗꯣ ꯁꯨꯡꯌꯥ ꯌꯥꯗ꯭ꯔꯕꯅꯦꯕ ꯑꯗ ꯑꯩꯅ ꯀꯩꯅ ꯁꯨꯡꯌꯥ ꯌꯥꯗ꯭ꯔꯦ ꯑꯩꯉꯣꯟꯗ ꯑꯗ ꯌꯦꯡꯉꯦ ꯑꯩꯩꯅ ꯆꯦ ꯑꯃ ꯇꯧꯒꯦ ꯑꯩ ꯃꯤꯗꯤ ꯊꯛꯄ ꯀꯥꯟꯗ ꯑꯩꯉꯣꯟꯗ ꯆꯅꯔꯦꯕ ꯍꯥꯏꯗꯤ ꯐꯣꯟ ꯅꯝꯕꯔꯗꯣ ꯑꯩꯒꯤ ꯍꯥꯞꯄꯒꯤ ꯑꯗꯨꯃꯥꯏꯅ ꯇꯧꯕ ꯣꯏꯁꯦ ꯎꯝ ꯑꯗꯨꯃꯥꯏꯅ ꯇꯧꯕꯖꯥꯠꯅꯤ ꯎꯝ ꯑꯗꯨꯃꯥꯏꯅ ꯇꯧꯔꯒ ꯌꯥꯔꯦ ꯉꯔꯥꯡꯁꯦ ꯑꯗꯒꯤ ꯑꯗꯨ ꯌꯥꯕꯗꯒꯤꯩ ꯃꯣꯏ ꯑꯅ ꯁꯛꯁꯦꯁ ꯑꯩ ꯏ ꯀꯦ ꯋꯥꯔꯤꯁꯤꯁꯨ ꯁꯛꯁ ꯁꯥꯔꯛꯄꯗꯒꯤ ꯑꯃꯨꯛ ꯐꯣꯟꯗꯨꯛ ꯇꯧꯁꯜꯂꯦ ꯂꯥꯛꯇꯦꯁꯤ ꯃꯥꯅ ꯑꯃꯨ ꯁꯤꯒꯤ ꯑꯣꯏꯔꯒꯅꯤ ꯑꯗꯨꯒꯤ ꯅꯪ ꯅꯍꯥꯟꯛ ꯇꯧ ꯌꯥꯗꯦꯅꯕꯨꯛ ꯑꯗꯨꯃꯨꯛ ꯇꯧꯔꯦ ꯐꯣꯟ ꯇꯧꯁꯤꯜꯂꯛꯑ ꯁꯨꯀꯥꯟꯅ ꯂꯥꯛꯇ꯭ꯔꯔꯤꯅꯦ ꯉꯁꯤ ꯑꯍꯤꯡ ꯆꯨꯞꯄ ꯑꯃ ꯑꯩꯅ ꯌꯦꯡꯉꯒꯦ ꯉꯁꯤ ꯂꯥꯛꯄ꯭ꯔꯥꯅ ꯂꯥꯛꯇ꯭ꯔꯦ ꯑꯗꯩ ꯅꯨꯃꯤꯗꯥꯡ ꯑꯣꯏꯕꯩ ꯃꯣꯏ ꯊꯕꯛ ꯁꯤꯟꯅꯔꯕ ꯑꯗꯩ ꯉꯁꯤ ꯉꯁꯤ ꯑꯌꯨꯛ ꯑꯃꯨꯛ ꯄꯨꯡ ꯃꯥ ꯑꯗꯥꯏꯗ ꯐꯣꯟ ꯇꯧꯔꯦ ꯐꯣꯟ ꯇꯧꯕ ꯀꯥꯟꯗꯁꯨ ꯁꯨꯋꯥ ꯂꯥꯛꯇ꯭ꯔꯦ
ꯎꯝ ꯑꯣ ꯇꯧꯔꯣꯅꯨ ꯇꯧꯔꯣꯅꯨ ꯌꯥꯔꯦ
ꯑꯩ ꯃꯥꯃꯣꯗ ꯐꯖꯅ ꯐꯣꯟ ꯇꯧꯔ ꯍꯪꯉꯤꯅꯦ
ꯎꯝ ꯃꯣꯏꯅ ꯑꯩ ꯉꯁꯤ ꯂꯧꯕꯗ ꯊꯧꯕꯥꯜꯒꯤ ꯂꯥꯛꯄꯗꯣ ꯑꯗ ꯑꯩ ꯃꯣꯏꯅ ꯍꯥꯏꯌꯦꯕ ꯐꯣꯟꯗꯤ ꯇꯧꯈ꯭ꯔꯕ ꯕꯅꯤ ꯗꯤ ꯁꯤ ꯅꯝꯕꯔꯗꯤ ꯂꯥꯛꯇ꯭ꯔꯤꯅ ꯍꯥꯏꯔꯛꯑꯦꯕꯀꯣ ꯑꯗꯣ ꯃꯣꯏꯗ ꯍꯪꯉꯣꯅ ꯒ꯭ꯌꯥꯁ ꯌꯦꯟꯕ ꯂꯥꯛꯄꯗꯨꯗ ꯍꯪꯉꯦ ꯑꯩ ꯁꯨꯃꯥꯏꯅ ꯉꯔꯥꯡꯗꯤ ꯑꯩ ꯐꯣꯟ ꯇꯧꯒꯔꯦ ꯐꯣꯟ ꯇꯧꯕꯖꯦ ꯗꯤ ꯑꯦꯁ ꯁꯤ ꯅꯝꯕꯔꯗꯤ ꯂꯥꯛꯇ꯭ꯔꯤ ꯂꯧꯕ ꯌꯥꯒꯗꯔꯥ ꯌꯥꯔꯣꯏꯗ꯭ꯔꯥ ꯍꯪꯉꯦ
ꯑꯥ
ꯅꯦꯅ ꯍꯥꯏꯔꯦ ꯑꯗꯨꯃꯥꯏ ꯇꯧꯔꯒ ꯅꯣꯏꯒꯤ ꯐꯣꯟ ꯅꯝꯕꯔꯗꯨ ꯄꯨꯔꯣꯅ ꯄꯨꯊꯣꯛꯍꯜꯂꯦꯗꯅ ꯐꯣꯟꯗꯨ ꯑꯃꯨꯛ ꯐꯣꯟꯗꯨꯂꯒ ꯃꯣꯏꯅ ꯑꯃꯨꯛ ꯗꯤ ꯑꯦꯁ ꯁꯤ ꯅꯝꯕꯔꯗꯨ ꯑꯃꯨꯛ ꯊꯥꯔꯛꯑꯦ ꯑꯗꯨ ꯌꯥꯎꯗꯕ ꯗꯤ ꯍꯌꯦ ꯁꯕꯁꯤꯗꯤ ꯆꯪꯉꯣꯏꯗꯣꯏꯅꯦꯕ ꯎꯝ ꯑꯗꯨꯗꯨꯅ ꯗꯤ ꯑ ꯦ ꯁꯤ ꯅꯝꯕꯔ ꯗꯣ ꯑꯗꯨꯃꯥꯏꯅ ꯇꯧꯔꯒ ꯂꯧꯅꯔꯦ ꯑꯗꯨꯒꯌꯥꯁꯗꯨ ꯂꯧꯍꯧ ꯑꯩ ꯂꯨꯄꯥ ꯂꯤꯁꯤꯡ ꯑꯃꯒ ꯆꯥꯝꯃꯒ ꯍꯨꯝꯗ꯭ꯔꯥ ꯁꯨꯃꯥꯏꯅ ꯇꯧꯔꯒ ꯂꯧꯍꯧꯔꯤ ꯒ꯭ꯌꯥꯁ ꯑꯃ ꯑꯩꯗꯤ ꯃꯊꯥ ꯁꯥꯔꯣꯔꯝꯅꯦ ꯍꯥꯏꯕꯗꯤ ꯅꯣꯏꯒꯤꯖꯨ ꯌꯨꯝꯗꯣ ꯑꯅꯤ ꯑꯣꯏꯕꯅꯤꯅ ꯑꯃꯃꯝ ꯊꯝꯅꯤꯡꯉꯝꯒꯅꯤꯗꯣ
ꯑꯥ
ꯃꯗꯨꯗꯒꯤ ꯑꯩꯅ ꯁꯣꯅꯀꯟꯗ ꯊꯤꯅꯔꯕ ꯉꯁꯤ ꯀꯣꯏ ꯆꯦꯟ ꯆꯦꯜꯂꯒ ꯏꯃꯥ ꯕꯣꯛ ꯔꯟꯖꯨꯒꯤꯖꯨ ꯑꯃꯨꯛ ꯂꯧꯑꯣꯅꯨ ꯍꯥꯏꯗꯣꯔꯛꯑꯕꯅꯤ ꯌꯥꯔꯣꯏꯅꯦ ꯈꯣꯏꯗꯧꯖꯦ ꯀꯌꯥꯝ ꯁꯥꯎꯅꯤꯡꯉꯦ ꯑꯇꯪ ꯄꯩꯁꯥꯖꯨ ꯀꯣꯏꯄꯨ ꯀꯣꯏꯆꯦꯅ ꯑꯃꯨꯛ ꯆꯦꯜꯂ ꯄꯨꯟꯅꯔ ꯁ ꯂꯍꯧꯅ ꯍꯅꯌꯥ ꯁꯨꯝꯉꯣꯟꯗꯒꯤ ꯕꯨꯛꯇꯨꯨ ꯑꯃꯨꯛ ꯀꯅꯥꯒꯤ ꯂꯧ ꯂꯧꯔꯣꯏꯗꯕ ꯑꯔꯦꯝ ꯑꯄꯥ ꯂꯩꯒꯦꯅ ꯊꯤꯕ ꯆꯦꯜꯂꯦ ꯉꯥꯏꯍꯥꯛꯇꯪꯗꯨꯗ ꯂꯥꯏꯕꯛ ꯐꯗꯅ ꯀꯥꯗꯦꯕꯤꯠꯇꯣ
ꯑꯣ ꯑꯣ ꯈꯪꯉꯦ ꯈꯪꯒꯦ ꯑꯥ ꯎꯝ
ꯑꯍꯨꯝ ꯂꯧꯕꯗꯨꯗ ꯎꯝ ꯃꯣꯏꯗꯒꯤ ꯇꯧꯔꯒ ꯑꯗꯨꯝ ꯂꯧꯔꯦ ꯃꯣꯏꯅ ꯑꯃ ꯂꯧꯔꯣꯅ ꯍꯥꯏꯔꯦ ꯅꯨꯡꯉꯥꯏꯇ꯭ꯔ ꯃꯥꯜꯂꯦ ꯑꯗꯨ ꯂꯧꯔꯦ ꯑꯃꯦꯂ ꯑꯣꯔꯒ ꯄꯨꯁꯜꯂꯦ ꯑꯗꯨ ꯑꯃ ꯊꯥꯡꯒꯨꯝꯗꯨꯗ ꯑꯗꯣ ꯒꯌꯥꯁꯁꯦ ꯍꯥꯟꯅꯒꯗꯤ ꯃꯥꯟ ꯔꯦꯝꯕꯤꯉꯥꯏꯗꯝ
ꯌꯥꯡꯁꯨ ꯌꯥꯡꯉꯦ ꯃꯤ ꯑꯗꯒꯤ ꯑꯩ ꯍꯥꯏꯖꯤ ꯅꯪ ꯅꯍꯥꯟ ꯄꯤꯔꯛꯄ ꯀꯌꯥꯁꯨ ꯃꯅꯝ ꯀꯌꯥꯝ ꯝꯊꯤ ꯑꯩꯈꯣꯏꯒꯤ ꯅꯝ ꯅ
ꯌꯥꯡꯉ ꯎꯝ ꯑꯗ ꯌꯣꯒꯥꯁꯇꯒꯤ ꯁꯥꯔꯩ ꯆꯂ ꯃꯥꯥꯏ ꯑꯗꯨꯕꯣ
ꯈꯪꯗꯗꯤ ꯅꯍꯥꯟꯈꯩ ꯅꯝꯊꯤꯗꯦ ꯅꯝꯊꯤꯔꯒꯁꯨ ꯑꯩꯈꯣꯏ ꯒ꯭ꯌꯥꯁꯀꯤ ꯃꯅꯝ ꯂꯩꯖꯩꯗ ꯑꯗꯨ ꯅꯝꯃꯦꯕ ꯑꯗꯨꯗꯣ ꯍꯟꯗꯛꯇꯤ ꯑꯗꯨꯃꯥꯏꯅ ꯅꯝꯗꯦꯕ ꯈꯨꯅꯝ ꯊꯤꯕ ꯑꯩꯅ ꯁꯤꯕꯨ ꯀꯩꯗ ꯀꯩꯗꯩ ꯁꯨꯡꯉꯛꯏ ꯅꯠꯇꯕꯣ ꯁꯣꯏꯔꯕꯖꯥꯠꯅ ꯁꯨꯡꯕꯅꯦ
ꯑ ꯁꯪꯉꯛꯄ ꯑꯣꯏꯔꯝꯅꯤ ꯇꯥꯟ ꯆꯥꯗ꯭ꯔꯗꯤ ꯀꯣꯟꯅꯔꯛꯇ꯭ꯔꯒꯌꯥꯁꯦꯅ ꯃꯅꯤꯄꯨꯔ ꯁꯨꯡꯊꯔ ꯆꯅꯥ
ꯈꯜꯂꯤꯕꯁꯤꯁꯨ
ꯎꯝ ꯑꯗꯨ ꯍꯥꯏꯔꯒ ꯍꯥꯏꯔꯛ ꯑꯥ ꯑ ꯆꯥꯍꯨꯝꯗ꯭ꯔꯥ ꯁꯞꯕꯁꯤꯗꯤꯗꯨ ꯆꯥꯝꯃ ꯇꯔꯥꯅꯤꯐ ꯆꯪꯉꯥꯜꯂꯤ ꯑꯗꯨ ꯍꯥꯏꯔꯒ ꯀꯩꯅꯣꯁꯤ ꯑ ꯀꯔꯤ ꯀꯔꯤ ꯀꯔꯤ ꯀꯔꯤ ꯀꯔꯤ ꯏ ꯁ꯭ꯋꯥꯏꯗꯣ ꯀꯃꯥꯏꯅ ꯇꯣꯏꯅꯣꯕ ꯃꯥꯒꯤ ꯃꯥꯒꯤ ꯒ꯭ꯌꯥꯁꯇꯨꯕꯨ ꯌꯥꯗꯣꯏ ꯌꯥꯔꯣꯏꯗꯣꯏꯔꯣꯗꯤ ꯃꯥꯗꯤ ꯌꯥꯅꯤ ꯍꯥꯏ ꯑꯗꯨꯝ ꯀꯨꯏꯅ ꯂꯧꯔꯝꯗ꯭ꯔꯤꯗꯨꯕꯨ ꯃꯥꯕꯨ ꯄꯥꯝꯃꯨꯗ꯭ꯔ ꯌꯦꯡꯉ ꯒ꯭ꯌꯥꯁꯇꯨ ꯌꯦꯡꯉꯨꯅ ꯈꯪꯉꯝꯃꯗꯤ ꯑꯩꯉꯣꯟꯗ ꯃꯤꯡꯊꯣꯛ ꯑꯣꯟꯊꯣꯛꯑꯁꯨ
ꯀꯨꯏꯔꯦꯁ ꯀꯨꯏꯔꯦ ꯅꯍꯥꯟꯋꯥꯏ ꯀꯀꯥꯔꯤꯉꯩ ꯃꯇꯝꯗ ꯀꯩꯅꯣ ꯇꯧꯗ꯭ꯔꯕꯅꯦ
ꯁꯤꯔꯝꯃꯅꯤ ꯁꯣꯏꯗꯪꯒꯤꯦ ꯒ꯭ꯌꯥꯁꯇꯨꯗꯤ ꯑꯗꯣ ꯁꯤꯔꯒꯁꯨ ꯏ ꯀꯦ ꯋꯥꯋꯥꯏ ꯁꯤ ꯇꯧꯣꯛ ꯀꯦ ꯋꯥꯏ ꯁꯤ ꯇꯧꯊꯣꯛꯑꯒꯕꯨꯗꯤ ꯌꯥꯅꯦꯕ ꯑꯗꯨ ꯃꯣꯏ ꯀꯅꯥ ꯃꯣꯏ꯭ꯂ ꯂꯧꯣꯏꯁꯤ ꯖꯦꯂꯔꯕꯥ
ꯕ꯭ꯂꯦꯛꯇ ꯂꯧꯕ ꯍꯥꯏꯁꯦ ꯃꯤꯉꯣꯟꯗꯒꯤꯩ ꯂꯧꯔꯤꯅꯤ ꯆꯅꯣꯝꯗꯩ ꯑꯗꯨꯝ ꯂꯧꯔꯤꯅꯦꯕ ꯃꯣꯏꯁꯦ
ꯄꯥꯝꯨꯗ꯭ꯔꯔꯤꯅꯦ
ꯑꯗꯨꯅꯦ ꯄꯥꯃꯨꯕ ꯍꯥꯏꯁꯦ ꯈꯪꯗꯦ ꯃꯣꯏ ꯀꯃꯥꯏ ꯇꯧꯔꯒ ꯂꯧꯏ ꯀꯃꯥꯏꯅ ꯇꯧꯔꯒ ꯄꯤꯊꯈꯁꯤꯅ ꯈꯪꯗꯦ ꯍꯥꯏꯗꯤ ꯁꯞꯤꯗꯁꯨ ꯃꯣꯏ ꯆꯥꯃꯤ ꯆꯥꯝ ꯆꯪꯉꯗꯅ
ꯆꯥꯝꯔꯤ ꯀꯨꯟꯊ꯭ꯔꯥ ꯅꯤꯐꯨ ꯆꯪꯕꯅꯦ ꯍꯥꯏꯕ ꯎꯖꯥꯂꯥꯒꯤꯗꯤ ꯍꯩꯔꯣꯛꯀꯤ ꯅꯠꯇꯇꯩ ꯎꯖꯥꯂꯥ ꯍꯩꯔꯣꯛꯀ ꯍꯩꯔꯣꯛꯇꯁꯨ ꯑꯩꯈꯣꯏ ꯒ꯭ꯌꯥꯁ ꯂꯩꯌꯦꯕ ꯍꯧꯖꯤꯛꯀꯤꯗꯨꯅ ꯎꯖꯥ ꯂꯥꯅꯦꯕ
ꯑꯣ ꯍꯥꯏꯔꯣꯛꯀꯦ ꯑꯗꯨꯃꯥꯏꯅ ꯆꯪꯉꯦ ꯑꯩꯅ ꯏꯅꯝꯕꯗ ꯍꯪꯕꯗ
ꯅꯠꯇꯦ ꯅꯠꯇꯦ ꯍꯩꯔꯣꯛꯀꯤ ꯑꯗꯨꯃꯥꯏꯅ ꯆꯪꯕ ꯅꯠꯇꯦ ꯍꯩꯔꯣꯛꯇ ꯑꯩꯈꯣꯏ ꯂꯧ ꯅꯪ ꯅꯪꯅ ꯅꯍꯥꯟ ꯂꯧꯈ꯭ꯔꯤꯗꯣ ꯃꯤ ꯑꯣ ꯑꯗꯨꯅ ꯄꯁꯥꯡꯒ ꯄꯨꯊꯥꯀ ꯇꯅꯦ ꯆꯪꯉꯁꯦ ꯑꯗꯨꯒ ꯎꯖꯥꯂꯥ ꯑꯣꯏꯔꯒꯗꯤ ꯂꯨꯄꯥ ꯆꯃꯤꯅꯤ ꯀꯟꯊ꯭ꯔꯥꯁ ꯆꯪꯅꯦꯕ ꯍꯥꯏꯕꯗꯤ ꯍꯔꯣꯛꯇꯖꯨ ꯅꯣꯔꯃꯦꯜ ꯒ꯭ꯌꯥꯁ ꯍꯥꯏꯕ ꯑꯃ ꯑꯗꯒꯤ ꯎꯖꯥꯂꯥ ꯍꯥꯏꯕ ꯑꯃ ꯑꯅꯤ ꯁꯨꯏꯌꯦꯕ ꯑꯗꯩ ꯑꯊꯄꯝꯁꯨ ꯉꯥꯏꯔ ꯑꯩꯈꯣꯏꯅ ꯑꯄꯝ ꯂꯧꯔꯤꯁꯦ ꯌꯥꯏ ꯎꯖꯥꯂꯥ ꯎꯖꯥꯂꯥꯗꯒꯤ ꯑꯁꯣꯛꯄ ꯑꯣꯟꯕꯁꯨ ꯌꯥꯏꯑꯕ ꯑꯗꯒꯤ ꯆꯥ ꯊꯧꯕꯥꯜ ꯑꯣꯟꯕꯁꯨ ꯌꯥꯏꯑꯕ ꯑꯗꯒꯤ ꯑ ꯑꯩꯈꯣꯏꯅ ꯅꯣꯔꯃꯦꯜ ꯒ꯭ꯌꯥꯁꯇꯒꯤ ꯎꯖꯥ ꯂ ꯑꯣꯟꯕ ꯌꯥꯗꯕꯩ ꯋꯥꯅꯦꯕ ꯎꯖꯥꯂꯥꯁꯤꯅ ꯑꯃꯨꯛ ꯁꯔꯀꯥꯔꯒꯤꯕ ꯄꯤꯊꯔꯛꯏꯁꯦ ꯑꯗꯨꯗꯨꯅ
ꯅ ꯍꯪꯕꯗ ꯑꯗꯨꯃꯥꯏꯅ ꯍꯥꯏꯔꯛꯄꯥꯟꯗ ꯃꯣꯏ ꯂꯨꯄꯥ ꯆꯥꯔꯤ ꯆꯥꯝꯔꯤ ꯈꯔꯦꯦꯟ ꯆꯪꯉꯦꯅ ꯑꯥꯏꯅꯃ ꯃꯖ ꯀꯩꯅꯣ ꯑꯣꯏꯔꯕꯅꯤ ꯍꯥꯏ ꯀꯩꯅ ꯍꯩꯔꯣꯛ
ꯎꯖꯥ ꯎꯖꯥꯂꯥ ꯑꯣꯏ ꯑꯣꯏ ꯑꯗꯒꯤꯗꯤ ꯑꯩꯁꯨ ꯎꯖꯥ ꯂꯥꯛꯑꯄ ꯇꯥꯟꯅꯒꯦꯅ ꯈꯟꯕꯅꯦ ꯑꯩꯈꯣꯏ ꯀꯥꯎꯟꯁꯤꯜꯂꯔꯗꯨꯅ ꯍꯥꯏꯅꯕꯗꯤ ꯍꯣꯏ ꯇꯥꯟꯅꯧꯗ ꯌꯥꯗ꯭ꯔꯤꯌꯦ ꯍꯧꯖꯤꯛꯁꯤ ꯎꯖꯥ ꯂꯥꯛꯑꯦ ꯑꯗꯣ ꯅꯪꯒꯤꯁꯨ ꯑꯃ ꯀꯩꯅꯣ ꯇꯧꯔꯣꯅꯦ ꯇꯥꯟꯅꯔꯣꯅꯦ ꯍꯥꯎꯁ ꯅꯝꯕꯔ ꯅꯣꯏꯒꯤ ꯏꯃꯥꯒꯤꯗ ꯂꯩꯔꯛꯏꯕꯣ ꯈꯤꯇ ꯂꯩꯔ ꯍꯧꯖꯤꯛꯁꯦ
ꯀꯩꯅꯣꯗ ꯏꯃꯥꯒꯤ ꯃꯤꯡꯗ ꯂꯩꯌꯦ
ꯏꯃꯥꯒꯤ ꯃꯤꯡꯗ ꯂꯩꯔꯗꯤ ꯑ ꯏꯕꯣꯛꯀꯤ ꯃꯤꯡꯗ ꯑꯃ ꯇꯥꯅꯧꯋꯣ
ꯅꯟꯇꯦ ꯏꯕꯣꯛꯀꯤ ꯃꯤꯡ ꯅꯠꯇꯕꯤꯗꯅꯦ ꯑꯩꯅ ꯑꯩꯒꯤ ꯃꯤꯡꯗ ꯇꯥꯟꯅꯔꯒꯦ ꯈꯟꯕ
ꯅꯪꯒꯤ ꯃꯤꯡꯗ ꯑꯃ ꯇꯥꯟꯅꯔꯣꯕꯀꯣ ꯎꯖꯥꯂꯥ ꯑꯃ ꯇꯥꯟꯅꯔꯣꯕ ꯍꯥꯏꯕꯗꯤ ꯃꯇꯝ ꯈꯔꯗꯤ ꯁꯥꯥꯀꯟꯒꯤ ꯂꯩꯔꯤꯕꯕꯁꯤꯡꯗ ꯑꯗꯨꯝ ꯁꯤꯖꯤꯟꯅꯔꯒꯁꯨ ꯑꯃꯨꯛ ꯎꯖꯥꯂꯥꯗꯣ ꯑꯗꯨꯝ ꯉꯥꯏ ꯑꯗꯨꯝ ꯇꯥꯟꯅꯕ ꯀꯩꯁꯨ ꯀꯥꯏꯗꯦꯅ ꯅꯠꯇ꯭ꯔꯥ ꯅ ꯀꯥꯟꯕ ꯃꯈꯔ ꯆ ꯁꯦꯝꯕꯤ ꯆꯨꯝꯕꯤꯌꯨ ꯍꯥꯏ ꯅꯠꯇ꯭ꯔꯣ ꯃꯣꯏ ꯀꯩꯝ ꯍꯥꯏꯗ꯭ꯔꯣ
ꯍꯥꯏꯔꯥꯛꯇꯦꯗ ꯀꯅꯥ ꯍꯥꯏꯗꯦꯅ
ꯎꯝ ꯁꯝꯗꯤ ꯇꯧꯒꯦ
ꯃꯥ ꯁꯪꯗꯕꯕꯣꯏ ꯊꯕꯛ ꯌꯥꯝ ꯆꯤꯟꯕꯅꯦ ꯑꯗꯨꯅꯦ ꯑꯗ ꯀꯩꯅꯣꯒꯤ ꯍꯧꯖꯤꯛꯀꯤ ꯇꯥꯟꯅꯕꯁꯦ ꯀꯩꯅꯣꯗ ꯀꯄꯁꯂꯔ ꯇꯧ ꯇꯥꯟ ꯇꯥꯟꯅ ꯑꯗꯨꯣꯣꯏꯔꯔꯕ ꯑꯩꯈꯣꯏꯅ ꯄꯥꯟꯗꯣꯏꯁꯦ
ꯀꯥꯎꯟꯁꯤꯂꯔ ꯇꯧꯔꯒ ꯎꯝ ꯑꯩꯈꯣꯏꯗꯤꯟꯂ ꯇꯧꯦ ꯂꯣꯏꯅ ꯀꯣꯟ ꯂꯣꯏ ꯇꯧꯔꯒꯅꯦ ꯄꯥꯟꯅꯔꯤꯅꯦꯕ
ꯑꯦ
ꯑꯗꯨꯒ ꯀꯥꯎꯟꯁꯤꯜꯗꯅ ꯇꯥꯟꯅꯔꯒ ꯃꯣꯏꯅ ꯑꯦ ꯁꯤꯡꯒꯩ ꯁꯤꯡꯒꯩ ꯄꯤꯁꯜꯂꯑꯣ ꯁꯤ ꯆꯦ ꯆꯥꯡꯁꯦ ꯄꯤꯁꯜꯂꯣ ꯁꯤ ꯍꯥꯎꯁ ꯅꯝꯕꯔ ꯑꯗꯨꯗꯨ ꯁꯤꯡꯈꯩ ꯑꯣꯏꯔꯣ ꯑꯗꯨꯒ ꯍꯌꯦꯡ ꯃꯣꯏ ꯎꯖꯥꯂꯥꯒꯤꯅ ꯑꯃꯨꯛ ꯈꯔ ꯀꯨꯏꯅ ꯆꯪꯉꯦꯕ ꯅꯣꯔꯃꯦꯜꯒꯤꯗ ꯑꯃꯨꯛ ꯈꯨꯗꯛꯇ ꯗꯛ ꯑꯥꯎꯠ ꯇꯧꯕ ꯌꯥꯏꯑꯕ ꯌꯥꯕꯨ ꯌꯥꯔꯦ ꯎꯖꯥꯂꯥꯒꯤꯅ ꯑꯃꯨꯛ ꯍꯥꯏꯕꯗꯤꯔ ꯔ ꯀꯥꯒꯤ ꯀꯝ ꯑꯣꯏꯕꯅꯤꯅ ꯀꯨꯏꯅ ꯈꯣꯠꯅ
ꯎꯝ
ꯑꯗꯨꯒꯤꯅꯤꯗ ꯑꯗꯨ ꯅꯠꯇ꯭ꯔꯗꯤ ꯑꯗꯨꯝ ꯁꯠ ꯁ ꯇꯧ ꯌꯥꯕ ꯃꯥꯒꯤꯅꯕꯨ ꯄꯩꯁꯥꯗꯨꯣ ꯁꯁꯤꯗꯤ ꯆꯥꯎꯅ ꯆꯪꯉꯛꯄꯅꯤꯅ ꯈꯔ ꯀꯨꯏꯅ ꯆꯪꯕ ꯑ ꯇꯥꯟꯅꯧ ꯇꯥꯅꯧ ꯅꯪꯒꯤꯁꯨ ꯍꯥꯎꯁ ꯅꯝꯕꯔꯗꯣ ꯈꯥꯏꯗꯣꯛꯑꯒ ꯇꯥꯟꯅꯔꯣ
ꯈꯥꯏ ꯀꯉꯩꯗꯤ ꯌꯥꯗꯕ꯭ꯔꯕ
ꯌꯥ ꯍ ꯑꯁ ꯀꯣꯟ ꯎ ꯀꯩꯁꯨ ꯀꯥꯏꯗꯦ ꯏꯃꯨꯡ ꯑꯍꯨꯝ ꯄꯥꯏꯦ ꯀꯌꯥ ꯎꯝ
ꯃꯤꯅꯤꯠ ꯇꯔꯥ ꯁꯨꯔꯦ ꯑꯃꯨꯛꯀ ꯇꯧꯔꯛꯀꯦꯪ ꯀꯛꯈꯤꯒꯦ
ꯎꯝ ꯊꯝꯃꯒꯦ ꯊꯝꯕꯃꯒꯦ
ꯍ ꯍꯣꯏ
ꯑ
ꯅ ꯑꯔꯝ ꯍꯥꯏ ꯀ